ꯇꯥꯏꯌꯦ ꯇꯥꯏꯌꯦ
ꯅꯣꯡ ꯌꯥꯝ ꯀꯟꯅ ꯆꯨꯏꯌꯦ ꯑꯩꯈꯣꯏꯒꯤꯗꯤ
ꯎꯝ ꯑꯩꯈꯣꯏꯁꯨ ꯆꯨꯏꯌꯦ ꯑꯗꯣ ꯑꯩꯈꯣꯏꯒꯤꯅ ꯈꯔ ꯄꯥꯊꯔꯛꯑꯦ ꯑꯩꯈꯣꯏꯗꯤ ꯃꯩꯁꯨ‌‌ ꯑꯃꯨꯛ ꯃꯨꯠꯂꯨꯢ
ꯎꯝ ꯑꯩꯈꯣꯏꯁꯨ ꯃꯨꯠꯂꯨꯔꯦ ꯉꯁꯤꯗꯤ ꯀꯥꯡ ꯅꯨꯃꯤꯠꯅꯤꯅꯥ ꯀꯣꯏꯕ ꯆꯠꯄ꯭ꯔꯣ
ꯆꯠꯇꯦꯗ ꯍꯌꯦꯡ ꯑꯦꯛꯖꯥꯝꯅꯤ
ꯑꯣ ꯑꯩꯗꯤ ꯀꯣꯏ ꯆꯠꯂꯨꯢ
ꯀꯣꯏꯕ ꯆꯠꯂꯨꯏꯌꯦ
ꯍꯣꯏ
ꯎꯝ ꯅꯪꯒꯤꯗꯣ ꯅꯦꯋꯥꯛ ꯅꯨꯡꯉꯥꯏꯕ ꯃꯐꯝꯗ ꯂꯩꯌꯣ ꯄꯠ ꯇꯠꯀꯦ ꯇꯧꯋꯦ ꯍꯧꯖꯤꯛꯀꯤꯗꯣ
ꯅꯣꯡ ꯇꯥꯕꯒꯤ ꯑꯩꯈꯣꯏ ꯍꯧꯖꯤꯛ ꯅꯦꯠꯋꯥꯛ ꯅꯨꯡꯉꯥꯏꯇꯤꯌꯦ
ꯎꯝ
ꯑꯦ ꯈꯦꯆ꯭ꯔꯤ ꯆꯥꯕ꯭ꯔꯥ
ꯎꯝ ꯆꯥꯏ ꯑꯩꯈꯣꯏ ꯍꯣꯁꯇꯦꯜꯒꯤ ꯄꯤꯌꯦ ꯅꯨꯃꯤꯗꯥꯡ ꯑꯌꯨꯛꯇꯗꯤ ꯄꯤꯗꯦ ꯑꯗꯨ ꯄꯤꯔꯦ ꯑꯗꯨꯒ ꯏꯃꯥꯟꯅꯕꯤꯁꯤꯡꯒ ꯇꯧꯔ ꯆꯥꯃꯤꯟꯅꯔꯦ
ꯈꯔ ꯍꯥꯎꯕꯔꯣ
ꯆꯥꯕ ꯌꯥꯢ
ꯆꯥꯕ ꯌꯥꯢꯌꯦ ꯍꯥꯏꯕꯗꯤ ꯑꯩꯗꯤ ꯉꯁꯤ ꯀꯥꯡꯒꯤ ꯀꯣꯏꯕ ꯆꯠꯂꯨꯔꯦ
ꯀꯥꯏꯗ
ꯁꯨꯝ ꯏꯃꯥꯟꯅꯕ ꯀꯩ ꯒꯥ ꯀꯣꯢꯆꯠ‌ ꯀꯣꯏꯆꯠ ꯆꯠꯂꯨꯔꯦ ꯀꯥꯡ ꯆꯤꯡꯕ ꯃꯤ ꯃꯌꯥꯝ ꯊꯣꯛꯅꯍꯧꯋꯦ ꯂꯩꯀꯥꯢ ꯂꯩꯀꯥꯏꯒꯤ ꯀꯥꯡ
ꯑꯣ ꯂꯥꯏ ꯈꯣꯏꯔꯝꯍꯧꯗ꯭ꯔꯣ
ꯂꯥꯢꯗꯤ ꯈꯔꯨꯝꯃꯛꯇꯦꯗ ꯂꯥꯥꯏ ꯈꯨꯔꯨꯝꯕꯝ ꯀꯩꯀꯥ ꯆꯠꯂꯨꯔꯦ ꯃꯤ ꯃꯌꯥꯝ ꯊꯦꯡꯅꯔꯛꯑꯦ ꯃꯤ ꯈꯨꯆꯤꯟ ꯑꯃ ꯆꯤꯂꯦ ꯒꯥꯔꯤꯒ ꯊꯧꯕ ꯌꯥꯗꯦ
ꯑꯗꯨꯏ ꯍꯥꯏꯔꯗꯤ ꯑꯩꯈꯣꯏ ꯔꯣꯡꯒꯤꯅ ꯑꯃꯨꯛ ꯅꯥꯀꯜ ꯑꯝꯗꯗꯤ ꯐꯩ
ꯑꯣ ꯄꯣꯛꯇꯕ꯭ꯔꯥ ꯑꯩꯈꯣꯏ ꯁ꯭ꯋꯥꯏ ꯂꯩꯀꯥꯏꯗꯤ ꯑꯩꯈꯣꯏ ꯂꯩꯀꯥꯏꯗꯁꯨ ꯎꯝ
ꯇꯨ ꯂꯥꯏ ꯈꯣꯏꯔꯝꯅꯩ ꯑꯗꯨꯑꯣꯏꯁꯨ ꯍꯥꯏꯔꯗꯤ ꯍꯦꯛꯇ ꯁꯤꯒꯤ ꯁꯥꯏꯒꯤꯅ ꯄꯨꯔꯥ ꯈꯪꯗꯦ ꯀꯃꯥꯏ ꯍꯥꯏꯅꯤ ꯑꯩꯈꯣꯏ ꯑꯥꯒꯤꯅ ꯑꯗꯨꯝ ꯒꯥꯔꯤ ꯆꯤꯟꯕ ꯈꯣꯠꯄꯒꯇꯣ ꯄꯥꯛ ꯇꯧꯗꯦꯕ
ꯑꯗꯣꯝ ꯅꯥꯀꯟꯒꯤꯅ ꯀꯥꯡ ꯆꯤꯡꯕꯗꯣ ꯖꯒꯅꯥ ꯆꯤꯡꯗ ꯃꯆꯥ ꯑꯣꯏꯕ ꯁꯤꯒꯤꯅ ꯌꯥꯝ ꯆꯥꯎꯕ ꯆꯤꯡꯕ ꯑꯗꯨꯒꯤꯅꯤꯗ ꯑꯗꯨꯗ
ꯅꯣꯏ ꯆꯤꯡꯉꯤꯗꯣ ꯆꯞ ꯃꯥꯟꯅꯅ ꯆꯤꯡꯏ ꯑꯩꯈꯣꯏꯁꯨ
ꯑꯗꯣ ꯑꯗꯨꯛ ꯌꯥꯝꯅ ꯆꯥꯎꯅꯗꯤ ꯆꯤꯉꯣꯢ ꯌꯥꯝ ꯆꯥꯎꯕꯅꯦ ꯁꯤꯒꯤ ꯏꯝꯐꯥꯜꯒꯤ ꯆꯤꯡꯕꯅ
ꯑꯗꯨꯝ ꯃꯥꯅꯩꯗ ꯍꯦꯛ ꯃꯌꯥꯝ ꯆꯥꯎꯊꯣꯛ ꯆꯥꯎꯅ ꯆꯤꯡꯕ ꯑꯣꯏꯗꯦ ꯑꯩꯈꯣꯏꯒꯤꯗꯨꯒ ꯆꯞ ꯃꯥꯟꯅꯩ ꯑꯩꯈꯣꯏꯁꯨ ꯑꯗꯨꯝ ꯆꯥꯎꯅ ꯆꯤꯡꯉꯦ
ꯍꯣꯏ ꯅꯪꯅ ꯎꯗꯕꯒꯤ ꯆꯥꯎꯕꯗꯤ ꯌꯥꯝ ꯊꯤꯅ ꯍꯦꯜꯂꯦ ꯅꯣꯏ ꯅꯣꯏꯗꯨꯗꯒꯤꯗꯤ ꯅꯪꯅ ꯎꯔꯝꯃꯔꯣꯏꯕ
ꯎꯗꯤ ꯎꯏꯗ ꯚꯤꯗꯤꯑꯣ ꯀꯩꯀꯥꯗꯁꯨ ꯑꯗꯨꯝ ꯌꯨꯇꯨꯕꯇꯁꯨ ꯑꯗꯨꯝ ꯐꯪꯉꯤ ꯗꯨꯗꯤ
ꯍꯣꯏ ꯑꯗꯨ ꯀꯥꯡꯗꯨꯗ ꯃꯤ ꯃꯌꯥꯝ ꯇꯣꯡꯕ ꯍꯥꯏꯗꯤ ꯀꯥꯡꯒꯤ ꯀꯩꯅꯣꯗꯨꯗ ꯃꯤ ꯃꯌꯥꯝ ꯇꯣꯡꯕ ꯌꯥꯏꯑꯕ ꯍꯧꯖꯤꯛꯀꯤ__ ꯍꯧꯖꯤꯛ ꯍꯧꯖꯤꯛ ꯆꯤꯡꯉꯤꯖꯤꯗꯤ ꯑꯗꯣ ꯑꯇꯩꯗꯨꯗꯤ ꯑꯩꯈꯣꯏ ꯃꯤ ꯇꯣꯡꯕ ꯌꯥꯗꯦꯗꯅ ꯅꯣꯏꯔꯣꯝ ꯆꯤꯡꯕꯗꯣ ꯃꯤ ꯇꯣꯡꯕ ꯌꯥꯕ꯭ꯔꯣ
ꯇꯣꯡꯉꯤꯅ
ꯑꯣ ꯑꯆꯧꯕ ꯆꯤꯡꯕ ꯑꯣꯏꯔꯦ ꯑꯗꯨꯗꯤ
ꯑꯆꯧꯕ ꯆꯤꯡꯉꯦ ꯃꯤ ꯃꯌꯥꯝ ꯇꯧꯔ ꯆꯤꯡꯅꯩꯅꯦ ꯉꯝꯅꯗꯖꯥꯠꯅꯦ
ꯑꯗꯨꯕꯨꯗꯤ ꯃꯤ ꯃꯌꯥꯝ ꯇꯣꯡꯉꯒꯗꯤ ꯆꯤꯡꯗꯣꯏꯅꯦ ꯑꯩꯅ ꯍꯥꯏꯕ ꯀꯥꯡ__ ꯒꯤ ꯃꯊꯛꯇꯨꯗ ꯀꯥꯡꯂꯦꯅ ꯃꯊꯛꯇꯨꯗ ꯃꯤ ꯃꯌꯥꯝ ꯇꯣꯡꯕ꯭ꯔꯥ ꯁꯤꯅꯤꯗ
ꯑꯗꯨꯝ ꯇꯣꯡꯕꯁꯨ ꯌꯥꯎꯋꯤ ꯇꯣꯡꯗꯕꯁꯨ ꯌꯥꯎꯋꯦ
ꯔꯣꯏ ꯍꯣꯏ ꯌꯥꯝ ꯐꯔꯦ ꯑꯉꯥꯡ ꯑꯣꯏꯔꯤꯉꯩꯗ ꯀꯥꯡ ꯎꯝ ꯑꯉꯥꯡ ꯑꯣꯏꯔꯤꯉꯩꯗ ꯀꯥꯡ ꯆꯤꯡꯉꯛꯄ꯭ꯔꯣ
ꯆꯤꯡꯉꯛꯑꯦ ꯑꯒꯣꯗꯨ ꯈꯣꯏ ꯕꯥꯗꯤꯅꯦ ꯀꯥꯡ ꯀꯩꯀꯥꯗꯣ ꯈꯣꯏꯗꯤ__ ꯑꯍꯥꯟꯕꯒꯤꯗ ꯀꯥꯡ ꯑꯍꯥꯟꯕꯒꯤꯗꯣ ꯑꯗꯨꯗ ꯆꯥꯛ ꯀꯩꯀꯥ__ ꯀꯠꯄ ꯈꯣꯠꯄ ꯇꯧꯕꯅꯤꯅ ꯑꯗꯨꯃꯥꯏꯅ ꯀꯥꯡ ꯆꯤꯡꯃ ꯉꯥꯏꯍꯥꯛ ꯌꯥꯎꯔꯒ ꯑꯥ ꯇꯥꯟꯅ ꯆꯠ__ ꯄꯗꯣ ꯌꯥꯔꯛꯇꯦꯕ ꯍꯥꯏꯐꯦꯠ ꯈꯣꯏ ꯃꯄꯥꯗꯨꯗꯒꯤ ꯊꯪꯅꯕ ꯃꯄꯥꯗꯣ ꯑꯗꯨ ꯐꯛꯇꯪ ꯆꯤꯡꯉꯒ ꯑꯗꯨꯝ ꯇꯣꯛꯂꯛꯑꯦ ꯂꯥꯏ ꯍꯥꯟꯅ ꯈꯣꯏꯔꯝꯃꯅꯤ ꯑꯗꯨꯒ ꯀꯥꯡꯗꯣ ꯍꯥꯏꯐꯦꯠ ꯆꯤꯡꯉꯃꯅꯤ ꯑꯗꯨꯒ ꯑꯗꯨꯝ ꯈꯣꯏꯕꯥ ꯍꯣꯏꯅ ꯁꯪꯉꯒ ꯑꯗꯨꯝ__ ꯄꯨꯊꯔꯛꯑꯦ ꯌꯨꯝꯗ ꯑꯃꯥꯏꯅ ꯇꯧꯋꯤ ꯑꯥꯇꯥꯟ ꯁꯟ ꯇꯧꯔꯛꯇꯦ ꯅꯣꯡꯃ ꯑꯠ ꯅꯣꯡꯃ ꯌꯥꯎꯔꯨꯌꯦ ꯅꯝꯗꯅ ꯑꯗꯨ ꯍꯜꯂꯛꯄꯗ ꯆꯩ
ꯀ꯭ꯂꯥꯁ ꯀꯌꯥ ꯀꯥꯔꯛꯄꯗ
ꯀ꯭ꯂꯥꯁ ꯀꯌꯥꯅꯣꯗꯤ ꯈꯪꯗꯦ ꯌꯥꯝ ꯀꯟꯅ ꯆꯥꯎꯕꯕꯨꯗꯤ ꯑꯣꯏꯗ꯭ꯔꯤ ꯂꯨꯡ ꯒ꯭ꯌꯥꯟꯕꯨꯗꯤ ꯇꯥꯔꯦ ꯆꯥꯎꯔꯀꯥꯟꯗ ꯑꯩꯖꯦ ꯄꯨꯔꯥ ꯀꯩꯅꯣ ꯇꯧꯔꯀꯥꯟꯗꯗꯤ ꯑꯪ ꯆꯠꯂꯛꯇ꯭ꯔꯦꯗ ꯈꯔ ꯀ꯭ꯂꯥꯁ ꯅꯥꯏꯟ ꯀꯥꯔꯕ ꯑꯦꯠ ꯀꯥꯔꯕ ꯀꯩꯅꯣ ꯑꯗꯨꯀꯥꯟꯗ ꯅꯥꯏꯟꯗꯤ ꯅ ꯑꯣꯏꯔꯝꯗꯧ ꯃꯥꯥꯟꯗꯦ ꯁꯕꯦꯟ ꯑꯩꯠ ꯑꯃꯥꯏ ꯑꯣꯏꯔꯝꯗꯧ ꯃꯥꯜꯂꯦ ꯗꯨꯀꯥꯟꯗ ꯑꯃꯨꯛꯀ ꯆꯠꯈꯤ ꯑꯗꯨꯗꯗꯤ ꯀꯩꯁꯨꯕꯨꯗꯤ ꯍꯥꯏꯗꯦ ꯑꯗꯨ ꯈꯔꯗꯤ ꯌꯥꯅꯤꯡꯗꯕꯩ ꯇꯥꯏꯞ ꯇꯧꯋꯦ ꯑꯩꯈꯣꯏ ꯃꯥꯗꯣ ꯁꯥꯎꯋꯦ ꯍꯥꯏ ꯑꯗꯨ ꯑꯩꯉꯣꯟꯗꯗꯤ ꯍꯥꯏꯔꯛꯇꯦ ꯑꯉꯥꯡ ꯃꯌꯥꯝꯒ ꯇꯧꯔ ꯆꯠꯂꯨꯏ ꯑꯗꯨꯒ ꯑ ꯀꯩꯅꯣ ꯃꯥꯝꯇꯣꯞꯇ ꯈꯤ ꯈꯦꯆꯤ ꯀꯩꯀꯥ ꯆꯥꯔꯒ ꯍꯜꯂꯛꯑꯦ
ꯅꯣꯏ ꯄꯥꯂꯤ ꯇꯥꯅ ꯇꯥꯅꯗꯕ꯭ꯔꯣ ꯅꯣꯏ ꯑꯗꯣꯝ ꯅꯥꯀꯟꯒꯤ
ꯇꯥꯏꯌꯦ ꯑ ꯂꯩꯀꯥꯏ ꯂꯩꯀꯥꯏꯒꯤ ꯄꯥꯂꯤ ꯇꯥꯕꯅꯦ ꯑꯗꯣ ꯑꯈꯣꯏꯒꯤꯗꯤ ꯑ ꯑꯈꯣꯏꯒꯤ ꯑꯣꯏꯅ ꯈꯣꯏ ꯏꯃꯨꯡ ꯈꯛꯀꯤ ꯑꯣꯏꯅ ꯇꯣꯉꯥꯟꯅ ꯀꯠꯄ ꯑꯗꯨ ꯂꯩꯀꯥꯏꯒꯤ__
ꯊꯝꯕꯤꯌꯨꯔꯥ ꯎꯝ ꯎꯝ ꯅꯣꯡ ꯌꯥꯝ ꯀꯟ ꯃꯥꯜꯂꯦ ꯅꯪ ꯅꯣꯡ ꯃꯈꯣꯟ ꯇꯥꯏ
ꯎꯝ ꯅꯣꯡ ꯌꯥꯝ ꯀꯟꯅ ꯀꯟꯈꯠꯂꯛꯑꯦ ꯍꯧꯖꯤꯛ
ꯈꯣꯏꯒꯤ ꯑꯃꯨꯛ ꯈꯤꯇꯪ ꯄꯥꯊꯔꯛ ꯅꯣꯡ ꯈꯤꯇꯪ ꯄꯥꯊ ꯃꯥꯜꯂꯤꯀꯣ
ꯅꯣꯏ ꯃꯩ ꯂꯥꯛꯑꯕꯣ
ꯑꯩ ꯂꯥꯛꯑꯦ ꯃꯩꯖꯤꯅ ꯅꯣꯡ ꯍꯦꯛ ꯇꯥꯕꯒ ꯃꯨꯠꯄꯤ
ꯃꯩꯁꯨ ꯃꯨꯠꯈꯤꯗ꯭ꯔ ꯈꯪꯗꯦ ꯅꯣꯡ ꯀꯪꯈꯠꯂꯛꯄꯁꯤꯗ ꯎꯝ
ꯊꯝꯕꯥꯜ ꯊꯝꯕꯥꯜ ꯍꯦꯛꯐꯝꯗ ꯊꯝꯕꯥꯜ ꯍꯦꯛꯐꯝꯗꯅꯦ ꯃꯤ ꯃꯌꯥꯝ ꯊꯝꯕꯥꯜ ꯍꯦꯛꯄ ꯊꯝꯆꯦꯠ ꯍꯦꯛꯄ ꯆꯠꯅꯩꯑꯕ ꯀꯥꯡꯒꯤ
ꯎꯝ ꯁꯦꯟꯗ꯭ꯔꯥꯔꯣꯝꯗꯁꯨ ꯌꯥꯝ ꯆꯠꯂꯝꯅꯤ ꯀꯣꯏꯕ
ꯆꯠꯂꯝꯒꯅꯤ ꯉꯁꯤ ꯀꯥꯡꯅꯤꯅ
ꯑꯗꯨꯝ ꯃꯊꯛ ꯑꯣꯝꯒꯤ ꯃꯤ ꯀꯩꯀꯥ ꯂꯥꯛꯄ ꯌꯥꯎꯕꯅꯦꯕ ꯂꯥꯏ ꯈꯨꯔꯨꯝꯕ
ꯍꯣꯏ ꯑꯌꯥꯝꯕꯅ ꯀꯩꯅꯣ ꯇꯧꯕ ꯎꯝ ꯑꯖꯤ ꯑꯆꯤꯛꯄ ꯃꯐꯝꯗ ꯁꯨꯝ ꯆꯠꯅꯤꯡꯕꯗꯣ ꯑꯗꯨꯗꯨꯒꯤꯅꯤ ꯁꯣꯝꯗꯗꯤ ꯃꯤꯖꯨ ꯌꯥꯝ ꯆꯤꯜꯂꯤꯗꯅ ꯍꯣꯏ ꯑꯗꯣꯟꯗꯁꯨ ꯆꯤꯟꯕꯨꯗꯤ ꯆꯤꯜꯂꯝꯒꯅꯤ ꯑꯗꯨ ꯑꯣꯢꯖꯨ ꯁꯨꯝ ꯂꯥꯞꯅꯁꯨ ꯆꯠꯂꯦ ꯉꯥꯏꯍꯥꯛꯁꯨ ꯄꯣꯊꯥꯔꯦ ꯂꯝꯕꯤꯗ ꯌꯣꯟꯕ ꯄꯣꯠ ꯆꯩꯩ ꯀꯩꯀꯥꯁꯨ ꯆꯥꯕꯗ ꯅꯨꯡꯉꯥꯏꯔꯦ ꯀꯥꯡ ꯆꯤꯡꯕꯒꯤ ꯊꯧꯔꯤ ꯊꯠꯂꯝ ꯊꯧꯔꯤ ꯆꯤꯡꯕ ꯈꯣꯠꯄ ꯇꯧꯕꯩꯁꯨ ꯉꯥꯏꯍꯥꯛ ꯈꯨꯔꯨꯝꯕ ꯈꯣꯠꯄꯁꯨ ꯌꯥꯔꯦ
ꯍꯥꯏꯗꯤ ꯀꯩ ꯀꯩ ꯊꯣꯛꯏꯒꯦ ꯀꯥꯏ ꯀꯥꯏꯗꯅ ꯀꯩ ꯇꯧꯔꯤꯒꯦ ꯍꯥꯏꯅ ꯌꯦꯡꯕꯖꯨ ꯌꯥꯔꯦ ꯀꯣꯏꯕ ꯑꯣꯏꯅ ꯑꯗꯨꯝ ꯆꯠꯄ ꯑꯣꯏꯔꯝꯕꯖꯨ ꯌꯥꯢ
ꯑ ꯅꯣꯏꯗꯤ ꯈꯦꯆ꯭ꯔꯤ ꯆꯥꯗꯕ꯭ꯔꯥ
ꯑꯩꯈꯣꯏꯗꯤ ꯈꯦꯆꯤ ꯆꯥꯗ꯭ꯔꯦ ꯈꯦꯆꯤ ꯍꯧꯗ꯭ꯔꯦ ꯕꯥꯃꯣꯟ ꯑꯩꯈꯣꯏꯒꯤ ꯁꯤꯒꯤ ꯂꯩꯀꯥꯏꯒꯤ ꯂꯩꯕꯗꯣ ꯅꯍꯥꯟꯋꯥꯏ ꯑꯩꯈꯣꯏꯅ ꯑꯉꯥꯡ ꯑꯣꯏꯔꯤꯉꯩꯗꯗꯤ ꯀꯥꯡ ꯆꯤꯡꯉꯝꯃꯦꯕ ꯑꯗꯨꯝ ꯂꯩꯀꯥꯏ ꯂꯩꯀꯥꯏꯒꯤ ꯊꯣꯡꯒꯥꯟ ꯊꯣꯡꯒꯥꯟꯒꯤ ꯊꯣꯛꯑꯒ ꯎꯝ ꯂꯥꯏ ꯀꯩꯀꯥ ꯀꯠꯅꯩꯑꯕ ꯂꯐꯨ ꯌꯨꯡꯗꯅ ꯆꯨ ꯀꯠꯇꯅ
ꯂꯐꯨ ꯀꯩꯀꯥꯗꯤ ꯌꯨꯡꯗꯦꯕꯀꯣ ꯑꯩꯈꯣꯏꯒꯤꯅ ꯑ ꯅꯣꯢ ꯀꯤ ꯃꯑꯣꯡꯗꯣ ꯍꯥꯟꯅ ꯍꯥꯏꯔꯛꯎꯅꯦ
ꯂꯐꯨ ꯀꯩꯀꯥ ꯌꯨꯡꯉꯅꯤ
ꯎꯝ
ꯊꯣꯡꯒꯥꯟ ꯈꯨꯗꯤꯡꯒꯤ ꯗꯨꯛ ꯊꯥꯎꯃꯩ ꯊꯥꯔꯅꯤ ꯑꯗꯨꯒ ꯍꯥꯏꯔꯤꯕ ꯃꯐꯝ ꯃꯐꯝꯗꯨꯗ ꯂꯥꯏ ꯇꯤꯟ ꯄꯨꯖꯥ ꯇꯧꯔ ꯇꯧꯔꯒ ꯀꯠꯂꯝꯃꯤꯕ ꯍꯩꯔꯨꯛ ꯃꯅꯥ ꯃꯌꯥꯝꯗꯣ ꯀꯥꯡ ꯆꯤꯡꯉꯛꯏꯕ ꯑꯉꯥꯡꯉꯩꯗꯨꯗ ꯄꯨꯂꯞ ꯌꯦꯟꯊꯣꯛꯈꯤꯕ ꯌꯦꯟꯕ ꯍꯥꯏꯁꯦ ꯑꯝꯃꯃꯝ ꯅ ꯌꯦꯟꯕ ꯅꯠꯇꯦ ꯕꯥꯃꯣꯟ ꯏꯀꯨꯗꯨꯅ ꯂꯪꯉꯛꯀꯅꯤ ꯂꯪꯕꯗꯣ ꯑꯩꯈꯣꯏꯅ ꯇꯥꯅ ꯇꯥꯅ ꯑꯣꯛꯇꯣꯢꯕ ꯑꯉꯝꯕꯅ ꯉꯝꯃꯦ
ꯎꯝ
ꯇꯤꯕꯗ ꯌꯥꯝ ꯅꯨꯡꯉꯥꯏꯇ꯭ꯔꯦ ꯐꯖꯅ ꯉꯥꯡꯉꯣ ꯑꯃꯨꯛ ꯅꯨꯡꯉꯥꯏꯔꯝꯕꯅ ꯍꯧꯖꯤꯛ ꯑꯃꯨ ꯅꯨꯡꯉꯥꯏꯈꯤꯗ꯭ꯔꯦ
ꯑꯣ ꯀꯥꯡꯈꯣꯡꯗꯣ ꯑꯃꯨꯛ ꯊꯨꯒꯥꯏ ꯊꯨꯗꯦꯛꯇꯣꯏꯅꯦꯕ ꯑꯦ ꯀꯥꯡꯈꯣꯡ ꯑꯌꯦ ꯂꯐꯨꯗꯣ ꯊꯨꯗꯦꯛꯇꯣꯏꯅꯦꯕ
ꯎꯝ
ꯑꯗꯨꯃꯥꯏ ꯇꯧꯔ ꯃꯊꯪ ꯃꯊꯪ ꯃꯊꯪ ꯃꯊꯪ ꯆꯠꯂꯒ ꯀꯣꯏꯔꯨꯔꯒ ꯍꯜꯂꯛꯄꯩ ꯋꯥꯅꯤꯗ ꯑꯗꯨꯒ ꯍꯜꯂꯛꯑꯒ ꯑꯩꯈꯣꯏ ꯀꯥꯡ ꯆꯤꯡꯕ ꯃꯌꯥꯝꯗꯣ ꯑꯃꯨꯛ ꯑꯗꯨ ꯑꯩꯕꯨꯗꯤ ꯐꯨꯜ ꯐꯨꯜ ꯌꯥꯎꯗꯦ ꯂꯣꯏꯃꯛ ꯂꯣꯏꯃꯛ ꯌꯥꯎꯗꯦꯕ ꯃꯇꯦꯛ ꯃꯇꯦꯛ ꯈꯛꯇꯅꯦ ꯑꯗꯨ ꯍꯜꯂꯛꯄꯩ ꯃꯇꯝꯗꯨꯗꯤ ꯑꯩꯈꯣꯏ ꯀꯥꯡꯁꯪꯗ ꯆꯪꯉꯅꯤꯗꯅ ꯕꯥꯃꯣꯟ ꯃꯌꯥꯝ ꯆꯪꯉꯅꯤ ꯑꯗꯨꯒ ꯀꯥꯡ ꯆꯤꯡꯉꯨꯕꯒꯤ ꯀꯥꯡꯗꯨꯒꯤ ꯂꯩꯕꯥꯛ ꯇꯣ ꯆꯔꯀꯥꯔꯗ ꯄꯣꯛꯄꯗꯣ ꯑꯗꯨꯗꯣ ꯂꯥꯏꯕꯛꯇ ꯅꯝꯃꯅꯤ ꯑꯗꯨꯗꯨꯒ ꯈꯦꯆ꯭ꯔꯤꯒꯤ ꯆꯥꯕ ꯉꯥꯏꯔꯅꯤ ꯑꯗꯨꯒ ꯕꯃꯣꯟꯅ ꯈꯦꯆ꯭ꯔꯤꯗꯨ ꯌꯦꯜꯂꯦ ꯑꯗꯨꯒ ꯑꯩꯈꯣꯏꯗꯤ ꯑꯁ ꯍꯥꯎꯒ꯭ꯔꯦꯗ ꯃꯤ ꯃꯌꯥꯝ ꯂꯥꯛꯄꯅꯤꯅ ꯀꯣꯟꯅꯔꯣꯏꯅ ꯚꯥꯃꯣꯟꯗꯨꯅ ꯎꯇꯤꯗꯣ ꯊꯣꯡꯕ ꯂꯣꯏꯔꯀꯥꯟꯗ ꯕꯥꯇꯤꯟ ꯑꯃ ꯏꯁꯤꯡ ꯍꯦꯛꯇ ꯐꯪ ꯂꯥꯎ ꯍꯩꯖꯜꯂꯤ
ꯑꯦ
ꯃꯍꯤꯗꯨ ꯆ꯭ꯔꯥꯡꯖꯥꯡ ꯖ꯭ꯔꯛ ꯖ꯭ꯔꯛ ꯖ꯭ꯔꯛ ꯍꯩꯙꯔꯛꯀꯅꯤ ꯑꯩꯈꯣꯏꯁꯨ ꯑꯗꯨꯝ ꯃꯌꯨꯝ ꯈꯦꯆ꯭ꯔꯤ ꯌꯦꯟꯕꯖꯨ ꯈꯨꯠꯅ ꯈꯤꯇꯪ ꯈꯤꯇꯪ ꯑ ꯈꯨꯠꯅ ꯃꯌꯥꯝ ꯃꯌꯥꯝ ꯍꯥꯞꯄꯒ ꯅꯠꯇꯦ ꯃꯥꯏ ꯈꯨꯕꯥꯛꯅ ꯄꯥꯏꯔꯒ ꯖꯋꯥꯏ ꯆꯥꯏꯊꯔꯝꯃꯅꯤ
ꯑꯈꯣꯏꯒꯤꯅ ꯑ ꯅꯣꯏꯒꯤꯅ ꯂꯐꯨ ꯀ ꯀꯩ ꯌꯥꯎꯕꯗꯣ ꯍꯣꯏ ꯑꯥ ꯎꯗꯦ ꯑꯩꯗꯤ ꯑꯩꯈꯣꯏꯒꯤꯗꯤ ꯐꯖꯅ ꯂꯝꯗꯣ ꯁꯦꯡꯗꯣꯛꯑꯅꯤ ꯑꯩꯈꯣꯏ ꯀꯛꯀꯗꯕ ꯃꯄꯥꯗꯣ ꯗꯣ ꯂꯝ ꯀꯩꯀꯥ ꯇꯩꯊꯣꯛꯑꯅꯤ ꯑꯗꯨꯒ ꯑꯈꯣꯏꯒꯤ ꯆꯩꯔꯥꯎꯕꯗꯒ ꯀꯩꯅꯣ ꯑꯥ ꯆꯩꯔꯥꯎꯕꯒꯤ ꯀꯠꯐꯝꯗꯣ ꯃꯇꯥꯏ ꯃꯇꯥꯏꯗ ꯑꯥ ꯂꯩꯉꯣꯏꯅ ꯀꯩꯅꯣ ꯇꯧꯁꯟꯕꯗꯣ ꯀꯣꯏꯁꯤꯟꯕꯗꯣ ꯍꯪꯕ꯭ꯔꯥ ꯍꯜꯂꯣ
ꯈꯪꯉꯦ ꯈꯪꯉꯦ
ꯑꯥ ꯑꯗꯨꯃꯥꯏꯅ ꯈꯔ ꯁꯦꯝꯃꯅꯤ ꯐꯖꯕ ꯃꯑꯣꯡꯗ ꯑꯗꯨꯝ ꯃꯈꯜ ꯃꯈꯟ ꯁꯦꯝꯕ ꯌꯥꯔꯦ ꯑꯃꯥꯏ ꯁꯦꯝꯃꯒ ꯂꯩ ꯀꯩꯀꯥ ꯃꯄꯥꯟ ꯀꯩꯀꯥꯗꯣ ꯍꯥꯞꯄꯅꯤ ꯑꯗꯨꯒ ꯃꯅꯨꯡꯗ ꯄꯣꯠ ꯆꯩ ꯀꯩꯀꯥ ꯀꯠꯂꯅꯤ ꯗꯨꯒ ꯃꯣꯏ ꯂꯥꯛꯄ ꯀꯥꯟꯗ ꯑꯥ ꯈꯣꯏꯔꯝꯃꯅꯤꯗꯅ ꯇꯦꯔꯦꯟ ꯀꯩꯀꯥ ꯏꯁꯤꯡ ꯀꯩꯀꯥ ꯀꯟꯊꯣꯛꯑꯒ ꯑꯗꯨꯒ ꯈꯣꯏꯔꯝꯃꯒ ꯈꯣꯏꯔꯝꯕ ꯂꯣꯏꯔꯒ ꯑꯩꯈꯣꯏ ꯄꯣꯠ ꯆꯩꯗꯣ ꯂꯧꯈ꯭ꯔꯅꯤ ꯑꯗꯨꯒ ꯑꯥ ꯑꯩꯈꯣꯏꯗ ꯑꯃꯨꯛ ꯂꯥꯏꯒꯤ ꯍꯩꯔꯨꯛꯇꯣ ꯈꯔ ꯍꯥꯞꯄꯝꯗꯣꯏꯅꯦꯕ ꯑꯈꯣꯏꯒꯤ ꯑꯈꯣꯏꯅ ꯀꯠꯆꯕꯗꯣ ꯗ ꯒꯤ ꯑꯃ ꯑꯅꯤꯒ ꯗꯨꯝ ꯃꯣꯏꯒꯤ ꯑꯇꯣꯞꯄꯅ ꯀꯛꯂꯛꯄꯗꯒꯤ ꯑꯃ ꯑꯅꯤꯒ ꯑꯗꯨꯝ ꯍꯥꯞꯄꯛꯑꯦꯕ ꯂꯩ ꯀꯩꯀꯥ
ꯑꯗꯨꯒ ꯊꯧꯔꯤ ꯆꯤꯡꯕ ꯌꯥꯎꯅꯤꯡꯉꯒꯅ ꯌꯥꯎꯔꯅꯤ ꯌꯥꯎꯅꯤꯡꯗ꯭ꯔꯒꯅ ꯑꯗꯨꯝ ꯂꯥꯏꯗꯣ ꯈꯣꯏꯔꯝꯕ ꯂꯣꯏꯔꯒ ꯑꯗꯨꯝ ꯂꯩꯍꯧꯔꯅꯤꯗꯅ ꯑꯗꯨꯒ ꯍꯜꯂꯛꯑꯅꯤ ꯍꯜꯂꯛꯑꯒ ꯑꯃꯨꯛ ꯑꯥ ꯈ꯭ꯔꯦꯆꯤ ꯀꯩꯀꯥ ꯌꯦꯜꯂꯅꯤ ꯄꯔꯦꯟ ꯁꯥ ꯐꯝꯍꯜꯂꯅꯤ ꯑꯉꯥꯡꯁꯤꯡꯗꯣ ꯑꯗꯨꯒ ꯑꯥ ꯍꯩꯔꯨꯛ ꯍꯥꯟꯅ ꯌꯦꯜꯂꯅꯤ ꯍꯩꯔꯨꯛ ꯌꯦꯜꯂ ꯃꯇꯨꯡꯗ ꯈ꯭ꯔꯤꯁꯇꯤ ꯑꯃꯨꯛ ꯌꯦꯜꯂꯛꯑꯅꯤ
ꯈꯦꯆꯔꯤ ꯀꯌꯥꯝ ꯌꯦꯟ ꯒꯦ
ꯑꯗꯨꯝ ꯌꯥꯝꯃꯤ ꯌꯦꯜꯂꯤꯗꯣ
ꯑꯩꯅꯦ ꯎꯇꯤꯗꯤ
ꯑꯗꯨꯝ ꯂꯣꯏ ꯁꯨꯨꯅ ꯌꯦꯜꯂꯦ ꯊꯩꯕꯣꯡ ꯁꯥꯛ ꯎꯇꯤ ꯏꯔꯣꯝꯕ
ꯑꯁ ꯅꯣꯏ ꯑꯗꯥꯏ ꯊꯩꯕꯣꯡ ꯌꯥꯝ ꯄꯥꯟꯕ꯭ꯔꯣ
ꯑꯗꯨꯝ ꯄꯥꯟꯅꯩ ꯑꯈꯣꯏꯒꯤ ꯊꯩꯕꯣꯡ ꯄꯥꯜꯂꯝꯃꯦꯕꯀꯣ ꯑꯩꯈꯣꯏꯒꯤ ꯊꯩꯕꯣꯡ ꯄꯥꯜꯂꯝꯃꯦ ꯑꯗꯨ ꯃꯁꯥ ꯀꯛꯈꯤꯕ ꯍꯧꯖꯤꯛ ꯀꯌꯥꯝ ꯄꯥꯜꯂꯤꯕꯅꯣꯗꯤ ꯈꯪꯗꯦ ꯅꯍꯥꯋꯥꯏꯗꯤ ꯃꯌꯥꯝ ꯃꯌꯥꯝ ꯄꯥꯜꯂꯦꯕ ꯑꯗꯨꯒ ꯃꯤ ꯃꯌꯥꯝꯖꯨ ꯑꯗꯨꯝ ꯂꯩꯕ ꯂꯥꯛꯑꯦꯕ ꯂꯥꯏꯒꯤ ꯑꯗꯒꯤ ꯆꯥꯛ ꯆꯥꯅꯕꯒꯤ ꯊꯩꯕꯣꯡꯁꯦ ꯊꯣꯡꯕ ꯍꯩꯕ ꯃꯤꯅꯗꯤ ꯌꯦꯟ ꯊꯣꯡꯕꯩ ꯇꯥꯏꯞꯇꯁꯨ ꯇꯧꯋꯦ
ꯑꯗꯨꯝ ꯍꯥꯎꯅꯕꯅꯦ ꯑꯩꯗꯤ ꯆꯥꯗ꯭ꯔꯤ ꯑꯃꯨꯐꯥꯎꯁꯨ ꯆꯥꯖꯗ꯭ꯔꯤ
ꯀꯣꯟꯅ ꯃꯇꯥꯡ ꯆꯥꯕꯗ ꯄꯤꯖꯒꯦ ꯄꯥꯜꯂꯝꯃꯗꯤ ꯄꯥꯟꯕ ꯃꯇꯝ ꯑꯣꯏꯔꯗꯤ
ꯅꯣꯏ ꯑꯗꯨꯗꯥꯏꯗꯨꯅ ꯁꯨꯝ ꯋꯥꯡꯕ ꯍꯥꯏꯗꯤ ꯆꯤꯡ ꯑꯣꯏꯕꯒꯤꯔꯗꯤ ꯈꯪꯗꯦ ꯌꯣꯡꯆꯥꯛꯀꯨꯝꯕ ꯑꯗꯨꯒꯨꯝꯕꯁꯦ ꯌꯥꯝ ꯊꯥꯕꯖꯨ ꯄꯛꯅꯕ ꯃꯥꯜꯂꯤ
ꯑꯈꯣꯏꯗꯤ ꯆꯤꯡꯁꯨ ꯅꯠꯇꯅ ꯑꯈꯣꯏ ꯇꯝꯄꯥꯛꯅꯦ
ꯍꯣꯏ ꯍꯣꯏ ꯍꯣꯏ ꯎꯝ
ꯆꯤꯡꯁꯨ ꯇꯣꯉꯥꯟꯅ ꯂꯩ ꯀꯩꯅꯣ
ꯎꯝ ꯐꯔꯦ ꯐꯔꯦ ꯄꯣꯊꯥꯅꯕ ꯇꯧꯔꯁꯦ ꯀꯥꯡ ꯅꯨꯃꯤꯠꯁꯨ ꯑꯣꯏꯔꯦ
ꯍꯣꯏ ꯍꯣꯏ ꯍꯣꯏ ꯍꯌꯦꯡꯗꯨ ꯑꯦꯛꯖꯥꯝꯅꯤꯅ ꯇꯨꯝꯅꯔꯁꯦ